ꯑꯣ꯫ ꯉꯁꯥꯏ ꯃꯨꯠꯈꯤꯕꯗꯨꯗ ꯀꯩꯗꯧꯔꯒꯦꯅ꯫ ꯈꯜꯂꯤꯕ꯫
ꯎꯝ ꯑꯈꯣꯏ ꯃꯅꯥꯛꯇ ꯀꯩꯅꯣ ꯇꯧꯋꯦ ꯀꯕꯨꯏꯔꯣ ꯂꯣꯔꯕꯗꯤ ꯀꯃꯥꯏꯅ ꯇꯧꯗꯣꯏꯕ ꯀꯩꯁꯨ ꯇꯧꯔꯣꯏꯗ꯭ꯔꯣ꯫
ꯂꯣꯟꯗꯕ ꯃꯐꯝꯗ ꯂꯩꯒꯗꯕ꯫
ꯑꯁ ꯑꯩꯁꯤ ꯊꯕꯛ ꯇꯧꯔꯤꯌꯦ ꯑꯗꯨꯗꯤ꯫
ꯀꯔꯤ ꯊꯕꯛ ꯇꯧꯔꯤꯅꯣ꯫
ꯁꯤꯗ ꯏꯁꯤꯡ ꯆꯤꯡꯁꯤꯟꯅꯤ ꯅꯤꯡꯉꯥꯏ ꯑꯗꯨꯒꯤ ꯃꯊꯛꯇꯁꯨ ꯐꯤꯗꯣ ꯀꯩꯅꯣ ꯇꯧꯅꯤꯉꯥꯏ ꯑꯉꯥꯡ ꯇꯨꯝꯒꯦ ꯍꯥꯏꯕꯒꯤ ꯐꯤ ꯀꯩꯅꯣ ꯇꯧꯅꯤꯉꯥꯏ ꯇꯧꯔꯤ ꯃꫭꯝꯄꯛꯇꯣ꯫
ꯍꯧꯖꯤꯛ ꯇꯧꯔꯁꯨ ꯃꯩꯇꯩ ꯔꯣꯡꯑꯒ ꯍꯥꯏꯔꫭ ꯅꯃꯥꯒ ꯋꯥꯔꯤ ꯁꯥꯟꯅꯔꯁꯨ ꯃꯣꯏ ꯉꯣꯟꯗꯁꯨ ꯍꯥꯏꯒꯗꯕꯅꯤ꯫ ꯃꯣꯏꯒ ꯆ ꯍꯥꯏꯒꯗꯝꯅꯤ ꯃꯇꯩ ꯔꯣꯂ ꯂꫭꯜꯂꯛꯎ ꯑꯗꯨ ꯌꯥꯗꯦꯅ ꯍꯥꯏꯔꯛꯑꯦꯗ
ꯇ ꯁꯥꯟ
ꯃꯣꯏꯅ ꯉꯥꯡꯕꯗꯨ ꯇꯥꯔꯗꯤ ꯀꯃꯥꯏꯅ ꯇꯧꯗꯣꯏꯕꯥ꯫
ꯇꯦꯕ ꯃꯣꯏꯗꯁꯨ ꯍꯥꯏ ꯅꯤꯕ ꯅꯪꯅ ꯍꯧꯖꯤꯛ ꯍꯥꯟ ꯍꯥꯏ ꯍꯩꯍꯧꯗꯕ ꯅꯪ ꯍꯧꯖꯤꯛ ꯑꯩꯉꯣꯟꯗ ꯋꯥ ꯍꯥꯏꯔꯛꯀꯦ ꯍꯥꯏꯗꯤ ꯃꯩꯇꯩꯔꫭꯟꯗ ꯍꯥꯏꯔꯛ ꯀꯗꯕꯥ ꯑꯩ ꯍꯧꯖꯤꯛ ꯊꯕꯛ ꯇꯧꯔꯤꯌꯦꯅ
ꯑꯩꯉꯣꯟꯗ ꯑꯩꯉꯣꯟꯗ ꯉꯥꯡ ꯐ ꯇꯥꯗꯤ ꯃꯩꯇꯩꯔꫭꯟꯗ ꯉꯥꯡꯅꯍꯧ ꯀꯣ ꯇꯥꯕ꯭ꯔ ꯅꫭꯏ ꯌꯥꯝꯗꫭ꯫ ꯑꯩ ꯊꯕꯛꯅ ꯇꯧꯔꯤꯅꯤ ꯃꯤꯇꯩꯔꯣꯟ ꯉꯥꯡꯔꯛꯎꯀꯣ ꯑꯩꯉꯣꯟꯗ ꯀꯧꯔꯛꯑꯣ ꯇꯥꯔꯗꯤ꯫ ꯌꯥꯔꯦꯍꯦ ꯅꯪꯁꯨ ꯈꯟꯅꯔ ꯅꯣꯛꯑꯗꯤ ꯀꯔꯤꯗꯣ ꯑꯩꯗꯤ ꯂꯥꯎ ꯁ꯭ꯄꯤꯀꯔ ꯊꯥꯔꯒ ꯊꯕꯛ ꯇꯧꯒꯦ ꯇꯧꯔꯤꯅꯤꯅꯦ꯫
ꯑ ꯑꯗꯨ ꯊꯥꯎ ꯀꯩꯅꯣ ꯀꯩꯁꯨ ꯀꯥꯏꯗꯦ ꯊꯕꯛꯅꯌꯥꯗ
ꯌꯥꯔꯦ ꯃꯣꯏ ꯑꯇꯩꯁꯤꯡ ꯃꯣꯏ ꯃꯁꯦꯟ ꯃꯣꯏ ꯃꯁꯦꯟ ꯑꯗꯨꯝ ꯁꯥꯟꯅꯕ ꯗꯤ ꯀꯥꯏꯗ ꯀꯩꯅꯣ ꯑꯩꯉꯣꯟꯗ ꯁꯅ ꯄꯔꯒ ꯌꯥ ꯅ
ꯎꯝ ꯌꯥꯔꯦ ꯌꯥꯔꯦ ꯑꯗꯨꯕꯨꯗꯤ ꯑꯗꯣ ꯑꯩ ꯀꯕꯥ ꯅꯪꯁꯨ ꯑꯩꯅ ꯁꯨꯃꯥꯏꯅ ꯀꯣ ꯇꯧꯔꯤꯕ ꯑꯗꯨꯃꯥꯏꯅ ꯇꯧꯕ ꯑꯩꯉꯣꯟꯗ ꯂꯨꯄꯥ ꯑꯅꯤ ꯆꯪꯕ ꯍꯧꯔꯛꯦꯕ ꯉꯁꯤꯗꯣ ꯂꯨꯄꯥ ꯑꯅꯤ ꯆꯪꯉꯦꯕ ꯑꯗꯨꯒ ꯎꯝ ꯂꯨꯄꯥ ꯆꯥꯝꯃꯒ ꯀꯨꯟꯊ꯭ꯔꯥ ꯆꯪꯒꯗꯧ ꯑꯩꯒꯤ ꯍꯧꯖꯤꯛ ꯉꯥꯏꯔꯤꯅꯦꯕ ꯂꯨꯄꯥ ꯂꯤꯁꯤꯡ ꯑꯃꯒ ꯆꯥꯇ꯭ꯔꯦꯠ ꯆꯪꯒꯗꯧꯕ ꯆꯅꯤꯄꯥꯟ ꯆꯪꯒꯗꯧꯕ
ꯃꯤ ꯀꯌꯥꯃꯨꯛ ꯇꯧꯗꯣꯏꯕ
ꯃꯤ ꯃꯤ ꯃꯉꯥ ꯇꯧꯒꯗꯧꯕ ꯃꯤ ꯃꯉꯥꯗꯨꯗꯅꯦ ꯃꯤ ꯑꯃꯥ ꯑꯃꯗꯅꯦ ꯃꯤꯅꯤꯠ ꯇꯔꯥ ꯇꯔꯥꯁꯦ ꯃꯔꯤꯔꯛ ꯃꯔꯤꯔꯥꯛ ꯇꯧꯒꯗꯕ
ꯎꯝ
ꯆꯪꯉꯦ ꯆꯪꯉꯦ ꯑꯩ ꯊꯥꯔꯛꯄꯤꯑ ꯍꯧꯖꯤꯛ ꯆꯪꯕꯗꯣ ꯄꯩꯁꯥ ꯆꯪꯕꯗꯣ ꯑꯗꯨ ꯏꯁꯀ꯭ꯔꯤꯟ ꯁꯣꯠ ꯂꯧꯔꯦ ꯊꯝꯃꯤꯅꯤ
ꯅꯪ ꯆꯪꯗꯤ ꯌꯤꯔꯦ ꯑꯩꯗꯨꯗꯤ ꯖꯤꯄꯦ ꯌꯥꯗꯤ ꯃꯤ ꯅꯪꯕꯨ ꯃꯔꯨ ꯑꯣꯏꯅ
ꯑꯁ ꯑꯗꯨꯗꯅꯦ ꯅꯪ ꯖꯤꯄꯦ ꯌꯥꯗꯕꯁꯤꯗꯅꯦ ꯑꯩꯅ ꯃꯊꯥ ꯁꯥꯔꯤꯁꯦ
ꯑꯗꯨꯅꯦ ꯖꯤꯄꯦ ꯌꯥꯗꯕꯒꯤ ꯃꯔꯨ ꯑꯣꯏ ꯍꯥꯏꯕ ꯑꯗꯨꯅ ꯑꯩ ꯀꯩꯝ ꯍꯥꯏꯗꯕꯅꯦ ꯑꯩ
ꯎꯝ ꯎꯝ ꯖꯤꯄꯦꯗꯣ ꯌꯥꯔꯒꯗꯤ ꯌꯦꯡꯉꯣ ꯇꯣ ꯍꯧꯖꯤꯛ ꯁꯠ ꯁꯠ ꯁꯠ ꯁꯠ ꯇꯧ ꯌꯥꯕꯅꯦ
ꯃꯥꯅꯦ ꯌꯥꯗꯕꯒꯤ ꯄꯥꯏ ꯂꯩꯩꯇꯕꯒꯤꯅꯤ
ꯎꯝ ꯑꯁꯤ ꯎꯝ ꯑꯁꯤꯒꯤ ꯀꯥꯟꯅꯕꯁꯦ ꯍꯥꯏꯕꯤꯒꯦꯕ ꯑꯩꯅ ꯅꯪꯉꯣꯟꯗ ꯀꯣꯜ ꯇꯧꯔꯛꯑ ꯅꯪ ꯄꯥꯏꯈꯠꯂꯤꯅꯀꯣ ꯏꯕꯥꯅꯤ ꯋꯥꯔꯤ ꯁꯥꯅꯩꯅ ꯅꯪꯁꯦ ꯂꯨꯄꯥ ꯑꯩꯠꯇꯤ ꯐꯪꯗꯣꯏꯅꯦꯕ ꯕꯠ ꯅꯪꯒꯤꯗꯃꯛꯁꯦ
ꯑꯣ
ꯑꯩꯅ ꯅꯪꯉꯣꯟꯗ ꯇꯧꯕꯒꯤ ꯑꯩꯅ ꯆꯥꯝꯃ ꯐꯪꯗꯣꯏꯕ ꯎꯝ ꯎꯝ ꯑꯗꯨꯃꯥꯏꯅ ꯇꯧꯗꯣꯏ ꯑꯁꯤ ꯏꯁꯀꯤꯝꯁꯦ ꯍꯟꯗꯛ ꯊꯥꯅ ꯂꯣꯏꯔꯦ ꯍꯟꯗꯛ ꯊꯥꯁꯤꯅ ꯂꯣꯏꯗꯣꯏꯅꯦꯕ ꯑꯗꯨꯅꯅꯦ ꯍꯟꯗꯛ ꯊꯥ ꯃꯅꯨꯡꯗ ꯅꯪꯁꯨ ꯁꯦꯝꯕ ꯌꯥꯔꯗꯤ ꯁꯦꯝꯍꯧꯔꯣ
ꯌꯥꯏ ꯑꯣ ꯑꯁ ꯑꯩ ꯃꯇꯝ ꯈꯔ ꯁꯪꯗꯁꯦ
ꯎꯝ ꯌꯥꯔꯦ ꯁꯪꯗ꯭ꯔꯗꯤ ꯑꯗꯨ ꯑꯩꯒ ꯑꯗꯨꯝ ꯋꯥꯔꯤ ꯁꯥꯟꯅꯔꯁꯦ ꯀꯔꯤ ꯃꯊꯦꯜ ꯆꯥꯔꯕ
ꯌꯦꯔꯨꯝ ꯆꯥꯏ ꯉꯥꯁꯤꯗꯤ
ꯑꯁ ꯌꯥꯝꯃꯅꯩꯅ ꯑꯩꯁꯨ ꯌꯦꯔꯨꯝꯅꯦ ꯌꯦꯔꯨꯝ ꯑꯩꯈꯣꯏꯅ ꯉꯧꯕ
ꯑꯩꯈꯣꯏꯅ ꯊꯣꯡꯉꯦ ꯏꯃꯥꯒ ꯑꯩꯈꯣꯏꯅꯤ ꯈꯛꯇꯪ ꯂꯣꯏꯔꯕꯅꯤꯅ
ꯎꯝ ꯌꯦꯔꯨꯝꯗꯣ ꯉꯧꯔꯦ ꯑꯗꯨꯒ ꯗꯥꯜꯅꯦ ꯑꯗꯨꯒ ꯃꯣꯔꯣꯛ ꯃꯦꯠꯄꯅꯦ ꯑꯗꯨꯒ ꯍꯪꯒꯥꯝꯒꯤ ꯃꯍꯤ ꯁꯦꯝꯕꯗꯣ ꯕ꯭ꯂꯦꯛ
ꯎꯝ ꯎꯝ
ꯑꯃꯨꯕꯗꯣ ꯑꯗꯨꯒ ꯆꯥꯕ ꯌꯥꯝ ꯍꯥꯎꯔꯦ ꯍꯥꯏꯔꯤꯁꯤꯅꯤ ꯏꯆꯝ ꯆꯝꯅ
ꯑ ꯑ ꯎꯝ ꯅꯪ ꯀꯩꯗꯧꯔꯝꯃꯤꯅꯣ ꯅꯪꯗꯤ ꯆꯥꯛ ꯆꯥꯔꯕꯣ
ꯆꯥꯛꯆꯥꯔꯦ ꯆꯥꯛꯆꯥ ꯇꯣꯛꯑꯒ ꯃꯄꯥꯟꯗ ꯍꯧꯖꯤꯛ ꯅꯉꯣꯟꯗ ꯐꯣꯟ ꯇꯧꯔꯛꯏꯁꯤꯅꯤ
ꯎꯝ
ꯑꯩꯁꯦ ꯍꯟꯗꯛ ꯃꯔꯛꯁꯦ ꯑꯩꯈꯣꯏ ꯏꯃꯥꯗꯣ ꯑꯩꯈꯣꯏ ꯏꯃꯥꯒ ꯏꯄꯥꯁꯦ ꯑꯩꯒꯤ ꯌꯨꯝꯗ ꯂꯩꯔꯕ ꯕꯅꯤꯅ ꯑꯃꯨꯛ ꯍꯦꯟꯅ ꯂꯣꯏꯈꯠꯄꯗ ꯌꯥꯗ꯭ꯔꯦꯕ ꯅꯨꯡꯇꯤꯒꯤ ꯆꯥꯛ ꯌꯦꯟꯁꯥꯡꯁꯦ ꯐꯖꯥ ꯐꯖꯅ ꯊꯣꯡꯉ ꯄꯤꯖꯔꯕꯅꯤꯅ
ꯀꯩꯅꫭ ꯍꯥꯏꯁꯤꯕꫭ
ꯏꯟꯁꯥꯡꯗꯣ ꯍꯥꯎꯕ ꯍꯥꯎꯇꯕ ꯅꯠꯇꯕ ꯑꯗꯨꯝ ꯂꯩꯗꯅ ꯀꯥꯡꯁꯣꯏꯗꯪ ꯑꯣꯏꯔꯁꯨ ꯐꯖꯅ ꯊꯣꯡꯕꯤꯔꯦꯗꯅ ꯃꯣꯔꯣꯛ ꯃꯦꯠꯄꯗꯪ ꯑꯣꯏꯔꯁꯨ ꯑꯗꯨꯒꯤ ꯐꯖꯅ ꯆꯥꯔꯤꯗꯅ ꯑꯩꯒ ꯏꯅꯥꯎꯅꯨꯄꯥꯒ ꯂꯩ ꯇꯔꯤꯉꯩꯗꯗꯤ ꯑꯌꯨꯛꯇ ꯆꯥꯕꯣꯏ ꯆꯥꯗꯕꯣꯏ ꯆꯠꯂꯈ꯭ꯔꯅꯤ ꯑꯗꯨꯒ ꯅꯨꯡꯊꯤꯟꯗꯨꯗ ꯆꯥ ꯊꯛꯄꯣ ꯊꯛꯇꯕꯣ ꯁꯤꯡꯖꯨ ꯆꯥꯕꯣ ꯇꯧꯔꯅꯤ ꯌꯨꯝ ꯆꯪꯉꯛꯑꯅꯤ ꯆꯥꯅꯤꯡꯗ꯭ꯔꯦꯅ ꯇꯣꯛꯅꯤ ꯑꯗꯨꯃꯥꯏꯅ ꯇꯧꯕꯗꯣ ꯑꯁꯤꯗꯗꯤ ꯌꯥꯗ꯭ꯔꯦ ꯏꯃꯥ ꯂꯩꯔꯕꯅꯤꯅ ꯥ ꯅꯤꯀꯤꯁ ꯇꯥꯛ ꯏꯟꯁꯥꯟꯗꫭ ꯐꯖꯅ ꯆꯥꯔꯕꯅꯤꯅ ꯌꯥꯗ꯭ꯔꯦ ꯄꯨꯛꯁꯦ ꯊꯝꯐꯝ ꯂꯩꯇ꯭ꯔꯦ꯫
ꯐꯩ ꯐꯩ ꯑꯩꯁꯨ ꯑꯌꯨꯛ ꯅꯨꯡꯊꯤꯟ ꯄꯥ ꯅ ꯆꯥꯕꯒꯤ ꯅꫭꯏ ꯊꯠꯂꯤ ꯃꯣꯏꯁꯤ ꯍꯦꯟꯒꯠ ꯂꯦꯅꯦ
ꯌꯥꯔꯦ ꯅꯪꯗꯤ ꯀꯪꯑꯦ ꯑꯗꯨꯝ꯫
ꯍꯦꯡꯒꯠꯄ ꯍꯥꯏꯁꯦ ꯎ ꯆꯨꯏ ꯑꯈꯣꯏ ꯀꯪꯗꯕꯁꯤꯡꯁꯨ ꯀꯣ ꯋꯦꯠ ꯈꯤꯇꯪ ꯍꯦꯟꯒꯠꯂꯛꯄꯗꯣ ꯌꯥꯝ ꯋꯥꯏ ꯍꯥꯏꯕ ꯍꯥꯟꯅ
ꯅꯤꯅ ꯈꯥꯡ
ꯍꯣꯏ꯫ ꯅꯣꯏꯅ ꯑꯗꯨꯒꯨꯝꯕ ꯑꯃ ꯂꯩꯕꯒꯤꯅꯤꯅ ꯑꯩ ꯑꯗꯨꯅ ꯑꯃꯨꯛ ꯅꯍꯥꯟꯗꯣ ꯐꯤꯐꯇꯤꯒ ꯀꯩꯅꯣ ꯂꯩ ꯐꯤꯐꯇꯤ ꯐꯥꯏꯚ ꯂꯩꯔꯤꯉꯩꯗ ꯏꯌꯥꯡꯗꯣ ꯈꯔ ꯀꯪꯗꯕꯅꯤ ꯈꯔ ꯅꯨꯡꯉꯥꯏ ꯍꯥꯏꯕ ꯑꯗꯣ ꯍꯧꯖꯤꯛꯅꯦ ꯋꯦꯠ ꯐꯤꯞꯇꯤ ꯐꯥ ꯑ ꯐꯤꯞꯇꯤ ꯁꯤꯛꯁ ꯐꯤꯞꯇꯤ ꯁꯦꯚꯦꯟ ꯁꯨꯃꯥꯏꯅ ꯂꯥꯏꯔꯕꯅꯤꯅ ꯏꯁꯥꯗꯣ ꯑꯁ ꯈꯪꯗꯦ ꯈꯨꯅꯤꯡꯗꯣ ꯈꯨꯅꯤꯡꯗꯣ ꯀꯩꯅꯣ ꯇꯧꯋꯤ ꯍꯥꯏꯑꯦꯕ ꯆꯠꯄꯗ ꯅꯨꯡꯉꯥꯏꯇꯦ ꯍꯥꯏꯕ꯫
ꯈꯪꯗ꯭ꯔꯦ ꯑꯩꯈꯣꯏꯁꯤ ꯑꯗꯨꯝ ꯑꯣꯚꯔ ꯋꯦꯠ
ꯎꯝ
ꯑꯁ ꯌꯥꯝ ꯅꫭꯛꯅꯤꯡꯕ ꯑꯃꯗꯒꯤ ꯃꯁꯥꯕꯧꯗꯤ
ꯀꯔꯤ ꯃꯈꯣꯟꯅꫭ ꯁꯨꯛ ꯆꯤꯛ ꯆꯤꯛ ꯆꯤꯛ ꯆꯤꯛ ꯂꯥꯎꯔꯤꯁꯤꯕꯣ ꯅꯥꯀꯣꯡ ꯉꯥ ꯄꯣꯛꯈꯥꯏꯔꯦꯗ꯫
ꯆꯤꯛ ꯆꯤꯛ ꯆꯤꯛ ꯆꯤꯛ ꯂꯥꯑꯣꯕꯒ ꯑꯝꯇ ꯇꯥꯗꯦ ꯑꯩꯗꯤ꯫ ꯑꯩꯉꯣꯟꯗꯗꯤ ꯀꯩꯁꯨ ꯇꯧꯗꯦ ꯑꯩꯉꯣꯟꯗꯗꯤ ꯀꯩꯝ ꯇꯧꯗꯦ ꯑꯩꯉꯣꯟꯗꯗꯤ ꯄꯨꯔꯥ ꯏꯆꯤꯛ ꯆꯤꯛꯅ ꯂꯩ꯫
ꯀꯣꯡ ꯀꯥꯡ ꯀꯣꯡ ꯀꯥꯡ ꯇꯧꯔꯤꯁꯤꯕꯣ
ꯑꯁ ꯑꯩꯉꯣꯟꯗꯗꯤ ꯁꯨꯛꯇꯥ ꯇꯥꯗꯦꯀꯣ꯫
ꯑꯁ ꯂꯣꯏꯔꯦ ꯑ ꯩꯉꯣꯟꯗꯗꯤ
ꯎꯝ
ꯇꯔꯥꯝ ꯄꯣꯛꯈꯥꯏꯔꯦ ꯑꯩ
ꯑꯁ ꯂꯣꯏꯔꯦꯍꯦ ꯑꯗꯨ ꯐꯔꯦꯁꯦ ꯋꯥꯔꯤꯗꯣ ꯁꯥꯕꯤꯒꯦꯁꯦ꯫ ꯃꯁꯥꯏꯗꯣ ꯅꯨꯄꯥꯗꫭ ꯑꯅꯦꯕ꯫
ꯀꯅꯥꯕ꯫
ꯍꯥꯥ꯫
ꯑ ꯑ꯫
ꯑꯗꯨ ꯅꯨꯄꯥꯗꫭ ꯐꫭꯟ ꯇꯧꯔꯛꯄ꯫ ꯑꯗꯨ ꯇꯧꯔꯛ ꯀꯩ ꯍꯥꯏ ꯈꯕ꯭ꯔꯥ ꯑꯁ ꯅꯤꯉꯥꯏꯁꯦ ꯀꯜꯂꯖꯥꯠꯅꯤ ꯏꯕꯦꯝꯃꯥ꯫
ꯅꯨꯄꯤꯁꯦ꯫
ꯎꯝ ꯅꯨꯄꯤꯁꯦ꯫ ꯑꯣꯠꯂꯖꯥꯅꯤ ꯈ꯭ꯔꯗꯤ
ꯅꯨꯄꯥꯗꯨꯅ ꯀꯩ ꯍꯥꯏꯔꯤꯕ꯫
ꯅꯨꯄꯥꯗꯨꯅ ꯍꯥꯏꯔꯤ꯫
ꯀꯩ ꯍꯥꯏꯔꯤꯕ꯫
ꯁꯨꯛꯇꯥ ꯇꯥꯗ꯭ꯔꯦꯌꯦ ꯐꯣꯟ ꯇꯧꯔꯛꯄꯤꯗ꯭ꯔꯦꯅ ꯐꯣꯟ ꯇꯧꯔꯛ ꯄꯤꯗ꯭ꯔꯦꯅ꯫
ꯑꯥ ꯑꯥ꯫
ꯅꯦꯠꯋꯥꯛ ꯅꯨꯡꯉꯥꯏꯇꯤꯦꯗ ꯈꯔꯤ ꯃꯇꯥꯠ ꯃꯇꯥꯠ꯫ ꯇꯥꯏꯌꯦ꯫
ꯑꯣ ꯑꯩ ꯍꯥꯏꯒꯦꯁꯦ ꯑꯩ ꯍꯥꯏꯒꯦꯁꯦ꯫ ꯇꯥꯔꯕ꯭ꯔꯥ꯫ ꯌꯦꯉꯣ ꯆꯥꯔꯕ꯭ꯔꯥ꯫ ꯇꯥꯔꯕ꯭ꯔꯥ ꯑꯣ꯫ ꯎꯝ ꯎꯝ ꯅꯠꯇꯦꯗ
ꯑꯩꯒꯤ ꯑꯩ ꯑꯩꯒꯤ ꯀꯩꯅꯣꯁꯤ ꯀꯩꯅꯣ꯫ ꯇꯧꯏ ꯍꯥꯏꯕ ꯐꯣꯟ ꯌꯥꯝꯂꯥꯎꯋꯤ ꯍꯥꯏꯕ ꯐꯕ ꯆꯤꯛ ꯆꯤꯛ ꯆꯤꯛ ꯆꯤꯛ ꯌꯥꯝ ꯂꯥꯎꯏ ꯍꯥꯏꯕ ꯀꯩꯅꯣ
ꯑꯣ ꯂꯥꯎꯅꯤꯡꯕ ꯂꯥꯎꯔꫭ ꯑꯩ ꯍꯥꯏ꯫ ꯒꯦꯁꯦ ꯂꯥꯎꯅꯤꯡꯕ ꯂꯥꯎꯔꯁꯨꯅ ꯑꯩꯅ ꯍꯥꯏꯕꯁꯦ ꯇꯥꯔ ꯇꯥꯔꯦ ꯇꯥꯗ꯭ꯔ ꯇꯥꯗ꯭ꯔꯦ ꯃꯤꯅꯤꯠꯁꯨ ꯁꯨꯔꯛꯇꯧꯔꯦ ꯑꯗꯨꯅ ꯁꯨꯝ ꯇꯥꯔꯣ ꯑꯩꯅ ꯉꯥꯡꯕ ꯃꯌꯥꯝꯗꯣ꯫
ꯍꯥꯏꯔꯣ ꯍꯥꯏꯔꯣ꯫
ꯌꯥꯔꯦꯅꯥ꯫
ꯎꯝ꯫
ꯑꯣ ꯑꯉꯥꯡꯁꯦ꯫ ꯅꯤꯉꯥꯏ ꯌꯥꯝ ꯀꯜꯂꯤ꯫ ꯎꯝ꯫
ꯎꯝ꯫
ꯇꯧꯔꯈꯤꯗ꯭ꯔꯦꯅ ꯇꯧꯔꯛꯇꯤꯌꯦꯅꯅꯦ ꯃꯃꯥꯏꯁꯦ ꯍꯦꯛꯇ ꯃꯝꯃꯦꯌꯦ
ꯎꯝ꯫
ꯍꯥꯏꯗꯤ ꯀꯜꯂꯖꯥꯅꯤ꯫ ꯑꯗꯨ ꯌꯥꯏ ꯌꯥꯗꯦꯅ ꯌꯥꯝ ꯇꯧꯔ ꯖꯅꯤ꯫
ꯄꯥꯁꯤꯅ ꯅꯪꯉꯣꯟꯗ ꯋꯥꯈꯜꯂꯈ꯭ꯔꯕ ꯑꯃꯨꯛ
ꯅꯤꯉꯥꯏꯗꯤ ꯀꯜꯂꯤ ꯍꯥꯏꯔꯤꯕ ꯑꯩꯅ ꯁꯤ ꯉꯥꯛꯇꯅꯤ ꯌꯥ ꯌꯥꯅꯕ ꯆꯠꯂꯨꯁꯤꯅꯦ ꯑꯩꯅ ꯍꯥꯏꯔꯤꯖꯦ꯫
ꯎꯝ꯫
ꯑꯗꯨꯐꯥꯎ ꯅꯔꯥꯏꯕꯛ ꯐꯔꯕꯅꯦ ꯑꯩꯅ ꯍꯥꯏꯔꯕꯅꯤ꯫
ꯎꯝ꯫ ꯋꯥꯔꯤꯕꯨ ꯁꯥꯟꯅꯕꯗ ꯋꯥꯔꯤꯕꯨ ꯁꯥꯟꯅꯕ
ꯁꯥꯟꯅꯩ ꯍꯥꯏꯌꯦ꯫
ꯑꯣ ꯃꯣꯏ ꯀꯔꯝꯃꯥꯏꯅ ꯁꯥꯟꯅꯔꯤꯕꯖꯥꯠꯅꯣ꯫ ꯃꯃꯥ ꯍꯣꯏ ꯃꯃꯥꯗ ꯀꯔꯥꯏ ꯆꯠꯂ ꯁꯥꯟꯅꯔꯤꯕ꯫
ꯈꯪꯗꯦ ꯑꯗꯨꯗꯤ ꯑꯩꯗꯤ ꯒ꯭ꯌꯥꯟ ꯇꯥꯗꯦ ꯇꯧꯔꯝꯃꯅꯤ ꯑꯗꯣ ꯃꯤꯁꯨ ꯌꯥ ꯌꯥꯅꯕ
ꯑꯗꯨꯕꯨꯗꯤ
ꯂꯥꯞ ꯏꯁ ꯕ꯭ꯂꯥꯏꯟ ꯍꯥꯏꯅ ꯇꯥꯔꯝꯃꯅꯤ꯫
ꯃꯅꯤ꯫
ꯀꯔꯤ ꯎꯄꯥꯏ ꯂꯩ ꯅꯠꯇ꯭ꯔꯥ꯫
ꯃꯥꯅꯤ ꯃꯥꯅꯤ꯫ ꯈꯔ ꯇꯧꯕ ꯇꯥꯕꯅꯤꯅꯦ ꯎꯝ꯫ ꯑꯉꯥꯡ ꯀꯣꯏꯔꯨꯕꯅꯦꯕ ꯑꯍꯟ ꯗꯣ ꯈꯔ ꯈꯥꯡꯕ ꯇꯥꯔꯦ꯫
ꯎꯝ ꯈꯥꯡ ꯇꯥꯔꯦ ꯈꯔ ꯈꯔ ꯈꯥꯡꯖꯤꯅꯨꯗ ꯫ ꯑꯦꯍꯦ